ꯇꯥꯕ꯭ꯔꯣ
ꯇꯥꯌꯦ ꯅꯪ ꯌꯥꯝ ꯐꯥꯎꯋꯦ ꯍꯥꯏꯌꯦ ꯑꯩ ꯅꯪ ꯁꯝ ꯀꯛꯄ ꯆꯠꯄ ꯃꯐꯝꯗ꯫
ꯑꯣ ꯈꯪꯗꯦꯅꯦ ꯑꯩꯗꯤ ꯁꯝ ꯀꯥꯛꯄꯁꯨ ꯆꯠꯇꯦ꯫
ꯅꯆꯤꯟ ꯊꯤꯒꯅꯨ꯫ ꯉꯁꯤ ꯉꯥ ꯆꯥꯏ ꯑꯩꯗꯤ꯫
ꯀꯅꯥꯅ ꯅꯪꯒꯤ ꯌꯦꯟꯁꯥꯡ ꯍꯪꯕ꯭ꯔꯣ?
ꯍꯥꯏꯅꯤꯡꯕ ꯉꯥ ꯆꯥꯕ ꯅꯨꯃꯤꯠꯗꯤ ꯍꯪꯗ꯭ꯔꯁꯨ ꯍꯥꯏꯕ ꯇꯥꯕ꯫
ꯆꯥꯑꯣ ꯆꯥꯑꯣ꯫ ꯑꯁꯦ ꯃꯥꯏꯔꯦꯟꯒꯤ ꯃꯅꯥꯗꯣ ꯊꯣꯡꯒꯦꯅ ꯁꯦꯝꯃꯦ ꯍꯧꯖꯤꯛ꯫
ꯉꯁꯥꯏ ꯏꯟꯁꯥꯡ ꯂꯧꯕ ꯊꯣꯛꯄ꯭ꯔꯥ꯫
ꯑꯣ
ꯅꯨꯡꯁꯤꯠꯁꯦ ꯌꯥꯝ ꯅꯨꯡꯉꯥꯏ꯫
ꯆꯤꯡ ꯆꯠꯂꯦꯅ ꯉꯁꯤ꯫
ꯑꯣ ꯀꯅꯥ ꯃꯤ ꯀꯌꯥ꯫
ꯆꯤꯡ ꯆꯠꯂꯒ ꯍꯜꯂꯛꯄꯗ ꯉꯥꯏꯔꯤꯌꯦ ꯍꯧꯖꯤꯛ꯫
ꯑꯃꯥ ꯅꯪꯒꯤ ꯑꯋꯥꯡꯕ ꯑꯗꯨꯁꯨ ꯌꯥꯎꯕ꯭ꯔꯣ꯫
ꯀꯅꯥ ꯑꯋꯥꯡꯕ ꯍꯥꯏꯗꯤ꯫
ꯋꯥꯡꯕꯗꯣ ꯋꯥꯡꯕꯗꯣ
ꯅꯨꯄꯤꯔꯥ
ꯅꯨꯄꯥ꯫
ꯌꯥꯎꯗꯦ ꯃꯥꯁꯨꯨ ꯆꯠꯂꯦ ꯍꯥꯏꯌꯦ꯫ ꯈꯪꯗꯦ ꯑꯗꯨ ꯑꯣꯏꯔꯁꯨ ꯃꯔꯛ ꯃꯔꯛꯇ ꯃꯥꯅ,
ꯍꯥꯏ ꯑꯗꯨꯅ ꯇꯥꯛꯄꯗꯤ ꯅꯪꯁꯦ, ꯀꯩꯅꯣꯝ ꯀꯩꯅꯣꯝꯅꯤ꯫
ꯃꯔꯛ ꯃꯔꯛꯇꯗꯤ ꯑꯗꯨꯝ ꯈꯨꯃꯟ ꯂꯝꯄꯛꯇ ꯆꯦꯟꯕ ꯆꯠꯄ ꯃꯥꯜꯂꯦ ꯃꯥ꯫
ꯎꯝ ꯅꯪꯗꯤ ꯀꯅꯥ ꯀꯅꯥꯒ ꯆꯠꯄ?
ꯑꯈꯣꯏ ꯑꯗꯨꯝ ꯆꯠꯂꯦꯗ ꯗꯩꯅꯒ ꯗꯨꯟꯖꯤꯅ꯫ ꯗꯤꯑꯣꯏ ꯏꯃꯥꯟꯅꯕꯤꯗꯣ ꯑꯥꯏ ꯂꯩꯃꯤꯟꯅꯕꯗꯣ꯫
ꯎꯝ ꯎꯝ ꯃꯉꯥ꯫
ꯍꯣꯏ꯫
ꯅꯪ ꯅꯊꯟꯗ ꯆꯥꯛ ꯈꯣꯡꯕ꯭ꯔꯣ?
ꯑꯗꯨꯝ ꯊꯣꯡꯉꯦ ꯑꯁ ꯑꯩ ꯆꯥꯛ ꯊꯣꯡꯗꯕ ꯀꯨꯏꯔꯦ ꯑꯗꯨꯒꯤ ꯉꯁꯤꯗꯤ ꯊꯣꯡꯒꯦꯅ꯫
ꯀꯔꯤꯒꯤꯔ?
ꯑꯩꯅ ꯇꯨꯝꯕꯥ꯫
ꯇꯟꯒꯅꯨ ꯅꯪꯖꯦ ꯑꯩ ꯇꯝꯗꯤ ꯇꯝꯕꯅꯦ ꯁꯨꯏꯟ ꯏꯟꯗꯦ ꯅꯪꯁꯦ꯫ ꯑꯗꯨꯃꯥꯏꯅ ꯔꯦꯟ ꯂꯩꯔꯒ ꯃꯤ ꯚꯔꯥ ꯂꯩꯔꯒ ꯑꯗꯨꯝ ꯆꯥꯛ ꯊꯣꯡꯕ ꯇꯥꯜꯂꯦ ꯍꯥꯏꯅ ꯂꯩ ꯒꯅꯨ ꯍꯥꯏꯕꯗꯣ ꯅꯪ ꯑꯩ ꯁꯥꯎꯅꯤꯡꯉꯛꯑꯦꯗ ꯑꯩꯁꯦ ꯀꯣ꯫
ꯑꯩ ꯊꯣꯡꯕ ꯍꯧꯔꯒꯦ ꯁꯥꯎꯕꯤꯒꯅꯨ ꯏꯆꯦ꯫
ꯑꯩꯕꯨ ꯀꯤꯗꯕ ꯃꯥꯜꯂꯦ ꯑꯉꯥꯡꯁꯤꯡꯁꯦ꯫
ꯅꯪꯒꯤꯁꯦ ꯀꯌꯥꯃꯨꯛꯁꯨ ꯋꯥꯠꯄ꯭ꯔꯥ?
ꯑꯩꯒ ꯃꯔꯤ ꯃꯉꯥ ꯋꯠꯂꯤ꯫
ꯎꯝ
ꯑꯗꯨꯕꯨ ꯑꯩ ꯅꯨꯄꯥꯗ ꯇꯧꯔꯒꯦ꯫
ꯁꯦ ꯑꯥ ꯑꯃꯥ ꯑꯈꯣꯏ ꯏꯃꯥꯟꯅꯕꯤ ꯑꯃꯗꯨꯗꯤ ꯅꯦꯝꯕ ꯅꯨꯄꯤꯗꯣ꯫
ꯑꯥ
ꯂꯥꯏꯠ ꯂꯣꯏꯈ꯭ꯔꯦ ꯍꯥꯏꯕ꯭ꯔꯣ?
ꯈꯪꯗꯦ ꯉꯁꯥꯏ ꯑꯩ ꯕꯖꯥꯔ ꯇꯧ ꯆꯠꯄꯗꯀꯣ ꯀꯣꯜ ꯇꯧꯔꯛꯑꯦ ꯑꯗꯣ, ꯏꯃꯥꯟꯅꯕꯤꯁꯨꯅꯦ ꯃꯌꯥꯝꯕ ꯑꯃꯒꯤ ꯀꯅꯥꯔ ꯍꯥꯏꯕ ꯈꯪꯗ꯭ꯔꯦ ꯑꯩ꯫
ꯑꯩꯈꯣꯏ ꯑꯅꯤꯗꯣ ꯋꯥꯔꯤ ꯁꯥꯕ ꯑꯃꯈꯛꯇ ꯁꯥꯕ꯫ ꯑꯗꯣ ꯑꯃꯨꯛ ꯇꯧꯔꯒ ꯑꯩꯉꯣꯟꯗꯗꯤ ꯂꯥꯛꯇꯕ ꯍꯣꯏ ꯃꯥꯗꯗꯤ ꯂꯥꯛꯄ ꯃꯥꯜꯂꯦ꯫ ꯑꯗꯣ ꯑꯩꯉꯣꯟꯗꯗꯤ ꯂꯥꯛꯇꯕ꯫
ꯃꯥ ꯁꯥꯎꯕ꯭ꯔꯥ?
ꯁꯥꯎꯗꯦꯗ ꯑꯗꯨ ꯑꯃꯨꯛ ꯇꯧꯔꯛꯀꯦ ꯍꯥꯏꯕ ꯃꯇꯝꯗ ꯑꯩ ꯁꯝ ꯀꯛꯄ ꯆꯠꯄ꯫ ꯑꯩ ꯁꯦꯡꯕꯗꯤ ꯀꯥꯛꯂꯣꯏꯅꯗꯤ ꯈꯟꯕꯅꯦꯕ꯫
ꯎꯝ
ꯑꯗꯨ ꯑꯣꯏꯔꯁꯨ ꯈꯔ ꯃꯃꯥꯡ ꯃꯃꯥꯡꯒꯤꯗꯤ ꯀꯥꯛꯀꯦꯅꯗꯤ ꯈꯟꯗꯤ ꯈꯟꯕꯅꯦꯕ꯫
ꯅꯨꯄꯤꯁꯤꯡꯗꯤ ꯑꯗꯨꯃꯥꯏ ꯇꯧꯕꯅꯤ ꯃꯣꯏꯅ ꯈꯜꯂꯝꯗꯨꯒ ꯇꯧꯊꯣꯛꯄꯗꯨꯒ ꯇꯣꯉꯥꯟꯕꯅꯤ꯫ ꯅꯨꯄꯥ ꯅꯨꯄꯥꯕꯨ ꯑꯁꯤ ꯅꯨꯄꯁꯤ ꯅꯨꯡꯁꯤꯗꯦ ꯅꯨꯡꯁꯤꯗꯦ ꯀꯥꯏꯅ ꯅꯨꯡꯁꯤꯔꯦ ꯅꯨꯡꯁꯤꯕ꯫ ꯑꯗꯨꯒ ꯆꯞ ꯃꯥꯟꯅꯩ꯫ ꯄꯩꯁꯥ ꯀꯌꯥ ꯂꯧꯕ ꯅꯪꯒꯤꯗꯣ?
ꯆꯥꯝꯃꯥ꯫ ꯍꯣꯡꯗꯤ ꯍꯣꯡꯉꯤꯗ ꯃꯃꯥꯡ ꯅꯠꯇꯦꯗ ꯑꯁꯤ ꯑꯩ ꯃꯅꯤꯡꯗꯁꯨ ꯈꯔ ꯑꯩꯒꯤ ꯁꯝꯗꯣ ꯀꯔꯤ ꯍꯥꯏꯁꯤꯔꯥ ꯀꯥꯏꯕ ꯍꯥꯎꯕꯗꯣ ꯈ꯭ꯔꯥ ꯈ꯭ꯔꯥ꯫
ꯑꯗꯨ ꯑꯗꯨ ꯊꯥꯔꯛꯑꯣ ꯍꯥꯏꯕꯅꯦ ꯑꯩꯗꯤ꯫
ꯑꯣ
ꯃꯃꯥꯡꯗꯤ ꯊꯤꯌꯦ ꯍꯥꯏꯕ ꯈꯪꯉꯦꯕ꯫
ꯑꯥꯏꯁ
ꯑꯗꯨ ꯈꯛ ꯆꯥꯗꯣꯏꯅꯣ ꯑꯗꯨ ꯃꯥꯏꯔꯦꯟ ꯃꯅꯥꯈꯛ꯫
ꯌꯦꯔꯨꯝꯁꯨ ꯂꯩꯌꯦ꯫
ꯑꯥ ꯌꯦꯔꯨꯝ ꯆꯥꯔ ꯐꯖꯅ ꯇꯨꯝꯈ꯭ꯔꯣ꯫
ꯑꯁꯤ ꯃꯥꯏꯔꯦꯟꯒꯤ ꯃꯅꯥꯗꯤ ꯌꯥꯝ ꯍꯥꯎꯋꯤꯗ ꯑꯩꯈꯣꯏꯒꯤꯗꯤ꯫ ꯍꯣꯏꯅꯤꯗꯤ ꯑꯗꯨꯝ ꯆꯥꯏꯌꯦ ꯀꯔꯤꯁꯨ ꯍꯥꯞꯇꯕꯤꯗꯀꯣ꯫
ꯅꯈꯣꯏ ꯌꯨꯝꯗ ꯍꯧꯕ꯭ꯔꯥ ꯕꯖꯥꯔꯗ ꯂꯩꯕ꯭ꯔꯥ? ꯑꯣ ꯑꯈꯣꯏ ꯆꯤꯡ ꯂꯩꯔꯝꯅꯤ ꯍꯥꯎꯔꯗꯤ꯫
ꯃꯣꯏ ꯏꯃꯨꯡꯒꯤ ꯌꯣꯟꯕ ꯃꯥꯜꯂꯦ ꯑꯗꯨ ꯗꯨꯀꯥꯟꯗ ꯐꯝꯕ ꯅꯨꯄꯤꯗꯣ꯫
ꯑꯣ ꯑꯣ ꯑꯣ ꯀꯩꯅꯣ ꯑꯥ ꯀꯔꯤꯔꯥ ꯑꯩ ꯍꯥꯏꯒꯦ ꯇꯧꯕꯗꯣ꯫ ꯀꯥꯎꯔꯦ꯫
ꯅꯪ ꯆꯥꯛꯊꯣ ꯅꯪ ꯆꯥꯛ ꯆꯥꯈ꯭ꯔꯕ꯭ꯔꯥꯅꯦ ꯑꯁꯦꯡꯕꯒꯤ꯫
ꯑꯥ ꯉꯁꯥꯏ ꯅꯨꯡꯊꯤꯟꯗꯣ ꯑꯩꯈꯣꯏ ꯑꯟꯇꯤ ꯈꯣꯏꯗ ꯆꯥꯕ ꯑꯗꯨꯒꯤꯅꯦ꯫
ꯑꯣ ꯑꯣ
ꯑꯈꯣꯏ ꯏꯗꯣꯝꯆꯥ ꯑꯃ ꯂꯩꯕꯗꯣ꯫
ꯑꯣ ꯍꯣꯏ
ꯃꯈꯣꯏꯗ ꯆꯥꯏ ꯑꯩꯈꯣꯏꯗꯤ ꯅꯣꯡ ꯆꯨꯋꯦ ꯅꯈꯣꯏꯁꯨ ꯆꯨꯕ꯭ꯔꯥ?
ꯆꯨꯋꯦ ꯆꯨꯋꯦ ꯑꯈꯣꯏꯁꯨ꯫
ꯎꯝ ꯑꯩ
ꯀꯣꯏꯕ ꯌꯥꯝ ꯆꯥꯠꯄ ꯃꯥꯜꯂꯦꯗ ꯅꯪꯁꯨ꯫ ꯀꯣꯏꯕ ꯆꯥꯠꯄ ꯃꯥꯜꯂꯦꯕ ꯅꯪꯁꯨ ꯍꯥꯟꯗꯛ꯫
ꯑꯩ ꯀꯣꯏꯕ ꯆꯠꯇꯦ ꯑꯩ ꯀꯣꯏꯕ ꯆꯠꯇꯦ ꯀꯗꯥꯏꯗ꯫
ꯕꯖꯥꯔ ꯑꯃꯨꯛ ꯀꯥꯒꯦꯔꯣ ꯍꯌꯦꯡ꯫
ꯑꯩ ꯍꯌꯦꯡ ꯕꯖꯥꯔ ꯀꯥꯔꯣꯏ ꯉꯁꯤ ꯆꯥꯠꯈ꯭ꯔꯦ꯫
ꯑꯣ ꯑꯩ ꯍꯌꯦꯡ ꯕꯖꯥꯔ ꯀꯥꯅꯤ꯫
ꯀꯔꯤꯒꯤ꯫
ꯏꯆꯦ ꯏꯆꯦ ꯌꯨꯝꯗ ꯂꯩꯕ ꯅꯨꯄꯤ ꯑꯃ ꯑꯉꯥꯡ ꯄꯣꯛꯀꯅꯤꯕ꯫
ꯑꯣ
ꯑꯗꯣ ꯃꯥꯒꯤ ꯀꯔꯤꯅꯣ ꯑꯉꯥꯡꯒꯤ ꯐꯤꯔꯣꯜ ꯈꯥꯔ ꯌꯦꯡꯕꯤꯌꯣ ꯍꯥꯏꯕ꯫
ꯃꯊꯥꯡ ꯍꯞꯇꯥ ꯅꯪ ꯆꯠꯄꯒ ꯆꯠꯃꯤꯟꯅꯔꯣꯅ ꯅꯨꯃꯤꯠꯇꯣ꯫
ꯎꯝ ꯍꯥꯟꯅ ꯆꯠꯈ꯭ꯔꯒꯦ꯫ ꯄꯩꯁꯥ ꯊꯥꯔꯛꯀꯦ ꯍꯥꯏꯌꯦ꯫
ꯉꯁꯤ ꯆꯠꯂꯗꯤ ꯏꯕꯥꯅꯤ ꯆꯠꯃꯤꯟꯅꯕ ꯌꯥꯕꯀꯣ꯫
ꯈꯥꯔ ꯉꯟꯅ ꯍꯥꯏꯔꯗꯤ ꯆꯠꯃꯤꯟꯅꯕ ꯌꯥꯕ꯫
ꯎꯝ
ꯃꯣꯏꯁꯨ ꯉꯁꯤꯅ ꯑꯃꯨꯛ ꯍꯥꯏꯔꯛꯄ ꯃꯣꯏꯗꯣ ꯑꯩ ꯊꯕꯛ ꯆꯠꯄ꯭ꯔꯥꯅ ꯈꯟꯕ ꯃꯥꯜꯂꯦ꯫
ꯑꯣ ꯊꯕꯛ ꯁꯨꯗꯕ ꯃꯤꯗꯨꯕꯨꯀꯣ꯫
ꯍꯣꯏ
ꯅꯆꯦ ꯍꯥꯏꯗꯤ ꯅꯪ ꯀꯅꯥꯔ ꯑꯩ ꯈꯪꯕ꯭ꯔꯥ?
ꯑ ꯏꯃꯥꯒꯤ ꯃꯆꯦꯒꯤ ꯑꯉꯥꯡ
ꯑꯣ ꯑꯩ ꯈꯪꯉꯔꯣꯏ
ꯈꯪꯉꯝꯔꯣꯏ ꯍꯦ ꯅꯪꯗꯤ ꯆꯦꯕꯨꯗꯤ ꯍꯣꯏ ꯈꯪꯉꯔꯣꯏ
ꯅꯪ ꯅꯃꯥꯟꯅꯕꯤ ꯑꯃꯗꯨ ꯂꯥꯛꯀꯗ꯭ꯔꯥ ꯃꯥꯁꯨ ꯑꯩꯉꯣꯟꯗ ꯍꯪꯉꯝꯃꯦ ꯕꯖꯥꯔ ꯆꯠꯀꯗ꯭ꯔꯥ ꯍꯥꯏꯅ
ꯑꯣ ꯍꯌꯦꯡꯁꯦ ꯃꯣꯏꯁꯨ ꯑꯁꯤꯃ ꯍꯣꯏ ꯏꯃꯥꯟꯅꯕꯤ ꯃꯁꯥꯡ ꯁꯥꯡꯒꯤ ꯑꯃ ꯂꯩꯌꯦꯅ
ꯑꯥ
ꯑꯗꯨꯁꯨ ꯃꯣꯏꯁꯨ ꯀꯔꯤꯅꯣꯕ ꯈꯣꯡꯒꯨꯞ ꯌꯦꯡꯕ ꯆꯠ ꯆꯠꯆ‌ꯦ ꯍꯥꯏꯌꯦ
ꯑꯣ ꯃꯥꯅꯦ ꯃꯥꯅꯦ ꯑꯩꯉꯣꯟꯗ ꯍꯪꯔꯛꯄꯗꯣ
ꯑꯣ ꯅꯪꯁꯨ ꯍꯌꯦꯡ ꯕꯖꯥꯔ ꯂꯥꯛꯑꯣꯅ ꯀꯪꯂꯥꯗ ꯁꯀꯥꯎ ꯊꯥꯎꯕ ꯆꯠꯁꯤꯅ
ꯀꯅꯥ ꯀꯅꯥ
ꯑꯈꯣꯏ ꯗꯤꯖ‌ꯦ ꯈꯣꯏꯁꯨ ꯆꯠ ꯆꯠꯁꯤꯔꯥꯅ ꯍꯥꯏꯌꯦ
ꯎꯝ ꯑꯩ ꯆꯠꯄ ꯌꯥꯗꯦ ꯑꯩ ꯍꯧꯔꯦꯟ ꯋꯥꯔꯤ ꯂꯤꯕꯤꯒꯦꯀꯣ
ꯑꯣ ꯑꯣ
ꯎꯝ ꯑꯩ ꯆꯠꯇꯤ ꯆꯠꯅꯤꯡꯉꯦ ꯑꯗꯨꯕꯨ
ꯎꯝ ꯀꯨꯏꯔꯔꯣꯏꯗ ꯀꯣ ꯅꯪꯒꯤꯁ‌ꯦ
ꯎꯝ
ꯆꯠꯊꯣꯛ ꯆꯠꯁꯤꯟꯗꯣ ꯈꯔ ꯈꯔ ꯐꯖꯅ ꯆꯠꯂꯣ
ꯍꯣꯏ ꯑꯗꯨꯅꯤ ꯕꯣꯔ ꯄꯤꯕꯤꯌꯣ ꯂꯥꯏ ꯈꯨꯔꯨꯝꯕꯤꯌꯣꯀꯣ ꯑꯩ ꯅꯨꯡꯁꯤꯔꯗꯤ
ꯈꯨꯔꯨꯝꯒꯦ ꯈꯨꯔꯨꯝꯒꯦ
ꯐꯥꯒꯤ ꯅꯠꯇꯦ ꯀꯣ
ꯁꯦꯡꯕꯒꯤꯅꯦ ꯀꯔꯤꯔ ꯑꯁꯤꯒꯨꯝꯕ ꯐꯥꯒꯤꯗ ꯂꯧꯕ ꯌꯥꯕ꯭ꯔꯥꯅꯦ
ꯅꯈꯣꯏ ꯅꯈꯣꯏꯒꯤ ꯄ꯭ꯔꯥꯊꯅꯥꯅꯀꯣ ꯑꯩ ꯃꯥꯛ ꯃꯥꯏ ꯄꯥꯛꯄ ꯑꯣꯏꯖꯒꯦ
ꯇꯧꯕꯤꯒꯦ ꯇꯧꯕꯤꯒꯦ
ꯎꯝ ꯑꯦꯅꯔꯖꯤ ꯌꯥꯝ ꯂꯩꯅꯤꯉꯥꯏꯀꯣ ꯔꯝꯃꯤꯗ
ꯅꯪ ꯅꯊꯟꯇ ꯆꯠꯇꯣꯏꯔꯥ ꯑꯗꯣ
ꯍꯣꯏ ꯑꯗꯨꯒꯤꯅꯦ
ꯎꯝ ꯃꯤ ꯑꯃꯒꯨꯝꯕ ꯆꯠꯃꯤꯟꯅꯕ ꯂꯩꯔꯗꯤ ꯐꯒꯗꯕ
ꯎꯝ ꯍꯣꯏ ꯐꯅꯤ
ꯂꯝꯕꯤ ꯆꯠꯄꯗꯣ ꯗꯣ ꯅꯣꯏꯒꯤ ꯏꯃꯨꯡ ꯒꯨꯝꯕꯗꯤ ꯂꯩ ꯂꯩꯔꯝꯅꯤꯅ ꯑꯗꯨꯗ
ꯍꯣꯏ ꯏꯃꯨꯡꯃꯛꯇꯤ ꯅꯠꯇꯦ ꯑꯗꯨꯕꯨ ꯈꯪꯅꯕ ꯍꯥꯏꯕ ꯇꯥꯔꯦꯀꯣ ꯈꯔ ꯌꯥꯝ ꯅꯛꯄ ꯐꯦꯝꯂꯤ ꯏꯃꯨꯡꯒꯤꯗꯤ ꯂꯩꯇ꯭ꯔꯦ ꯂꯩꯇ꯭ꯔꯦꯕ ꯑꯗꯨ ꯑꯣꯏꯔꯁꯨ ꯈꯔ ꯑꯗꯨꯝ ꯎꯝ ꯈ꯭ꯔ ꯂꯥꯞꯅ ꯐ꯭ꯔꯦꯟ ꯍꯥꯏꯕ ꯇꯥꯔꯦꯀꯣ ꯑꯩꯈꯣꯏ ꯑꯪꯀꯜꯒꯤ ꯐ꯭ꯔꯦꯟ ꯑꯃ ꯂ
ꯎꯝ ꯑꯣ
ꯅꯤ ꯍꯥꯏꯌꯦ ꯃꯥ ꯐꯥꯎꯅꯕꯗꯣ ꯃꯥꯗꯤꯀꯣ
ꯎꯝ
ꯅꯨꯃꯤꯠ ꯇꯣꯉꯥꯜꯂꯤꯅ ꯃꯥꯗꯤ ꯈ꯭ꯔ ꯊꯦꯡꯅ ꯆꯠꯅꯤ ꯍꯥꯏꯕ ꯑꯩꯉꯣꯟꯗꯒꯤ
ꯑꯣ ꯑꯣ
ꯅꯣꯡ ꯆꯨꯔꯁꯨ ꯃꯄꯥꯟ ꯊꯣꯛꯄꯗꯤ ꯂꯦꯞꯇꯦꯍꯦ ꯃꯤꯁꯤꯡ
ꯗꯣꯂꯦ
ꯅꯈꯣꯏ ꯄꯨꯂꯞ ꯆꯠꯀꯗ꯭ꯔꯣ ꯍꯌꯦꯡ
ꯈꯪꯗꯦ ꯅꯣꯡ ꯆꯨꯔꯗꯤ ꯈꯪꯗꯦꯗꯥ ꯅꯨꯃꯤꯠꯁꯨ ꯈꯔ ꯌꯦꯡꯔꯒ ꯇꯧ ꯇꯥꯕꯅꯤꯅ
ꯅꯣꯡ ꯇꯥꯅꯤꯡꯉꯥꯢ ꯃꯥꯟꯗꯦ
ꯕꯥꯖꯥꯔꯗꯤ ꯆꯠꯀꯅꯤꯕ ꯍꯣꯏ ꯑꯁꯦꯡꯕꯒꯤ
ꯎꯝ ꯆꯠꯂꯣ ꯆꯂꯣ ꯑꯩ ꯂꯩꯔꯗꯤ ꯆꯠꯃꯤꯟꯅꯕ ꯌꯥꯕ ꯎꯝ
ꯑꯁꯤ ꯏꯆꯦ ꯈꯣꯏꯗꯁꯨ ꯅꯨꯡꯁꯤꯕ ꯃꯣꯏꯁꯨ ꯂꯩꯇꯕꯅꯦꯕ ꯄꯩꯁꯥꯗꯣ ꯍꯣꯏ ꯃꯤ ꯑꯇꯣꯞꯄꯁꯨ ꯂꯩꯇꯕꯅꯦ
ꯑꯝ ꯍꯥꯏꯗꯤ ꯐꯤꯔꯣꯟ ꯂꯩꯒꯗꯕ꯭ꯔꯥ ꯐꯤ ꯂꯩꯒꯗꯕ꯭ꯔꯥ
ꯑꯅꯤꯃꯛꯅꯦ ꯑꯉꯥꯡꯒꯤꯀꯣ ꯌꯦꯡꯕꯤꯌꯣ ꯍꯥꯏꯕ ꯄꯣꯛꯇ꯭ꯔꯤꯌꯦ ꯄꯣꯛꯀꯅꯤꯕ ꯀꯨꯏꯔꯔꯣꯏ
ꯑꯁꯤ ꯊꯥꯗ
ꯄꯪ ꯃꯊꯥꯡ ꯊꯥꯗ ꯄꯣꯛꯅꯤꯡꯉꯥꯏ ꯃꯥꯜꯂꯦ
ꯑꯠꯆꯥ ꯆꯥ ꯍꯣꯏ ꯇꯝ ꯉꯝꯗꯦꯅꯀꯣ ꯇꯝꯕ ꯉꯝꯗꯦ
ꯍꯣꯏ ꯑꯗꯨꯒꯤ ꯅꯨꯄꯤꯁꯨ ꯅꯨꯄꯥ ꯨ ꯐ꯭ꯂꯨ ꯍꯥꯞꯄ ꯌꯥꯕ ꯐꯤꯔꯣꯜ ꯌꯦꯡꯕꯤꯌꯣ ꯍꯥꯏꯌꯦ
ꯑꯣ ꯃꯣꯏ ꯈꯪꯗꯕ꯭ꯔ ꯅꯨꯄꯤꯔ ꯅꯨꯄꯥꯥꯔ ꯍꯥꯏꯗꯣ
ꯍꯥꯏꯗꯣꯛꯇꯦꯅ ꯍꯨꯟꯗꯗꯤ ꯑꯗꯨꯒꯨꯝꯕꯗꯣ ꯅꯨꯄꯤꯅꯦ ꯅꯨꯄꯥꯅꯦ ꯍꯥꯏꯕꯗꯣ ꯑꯩꯅ ꯅꯨꯄꯥꯒꯤ ꯂꯧ ꯂꯩꯕꯤꯒꯦ ꯍꯥꯏꯕꯒꯤ ꯃꯥꯁꯨ ꯅꯣꯛꯇꯅ ꯂꯩꯌꯦ ꯅꯨꯄꯥ ꯄꯥꯝꯕꯅꯦ ꯑꯈꯣꯢ
ꯎꯝ ꯍꯥꯏꯗꯣꯛꯄ ꯌꯥꯕꯅꯦꯀꯣ
ꯍꯥꯢꯗꯣꯛꯄ ꯌꯥꯝꯅꯦ ꯍꯥꯏꯗꯣꯛꯇꯝꯅꯦ
ꯍꯥꯏꯗꯤ ꯑꯩꯈꯣꯏꯗꯤ ꯑꯗꯨꯝ ꯀꯩꯅꯣ ꯇꯧꯔꯣꯏꯕ
ꯎꯝ ꯑꯗꯨꯅꯦ ꯍꯣꯏ ꯑꯩꯗꯤ ꯅꯨꯄꯤ ꯑꯣꯏꯔꯁꯨ ꯅꯨꯄꯥ ꯑꯣꯏꯔꯁꯨ
ꯂꯣꯢ ꯄꯥꯃꯦꯕ
ꯎꯝ
ꯃꯥꯗꯤ ꯃꯆꯥ ꯀꯌꯥ ꯂꯩꯈ꯭ꯔꯥꯕ
ꯑꯅꯤ ꯑꯅꯤ ꯁꯨꯈ꯭ꯔꯅꯤ ꯁꯤ ꯄꯣꯛꯔꯗꯤ
ꯅꯨꯄꯤ
ꯑꯍꯥꯟꯕꯗꯤ ꯅꯨꯄꯤꯅꯦꯕ
ꯑꯆꯥ ꯆꯥ ꯆꯥ
ꯈ꯭ꯋꯥꯏ ꯑꯉꯥꯡꯔ
ꯑꯈꯣꯏ
ꯅꯠꯇꯦ ꯅꯨꯄꯥꯗꯣ
ꯀꯔꯤꯕ ꯅꯥꯎ ꯅꯨꯄꯥ ꯍꯥꯏꯗꯤ
ꯅꯪ ꯅꯅꯥꯎ ꯅꯨꯄꯥꯗꯣ ꯅꯈꯣꯏ ꯐꯦꯝꯂꯤꯗ ꯂꯥꯁꯂꯕ ꯑꯣ ꯃꯥꯒꯤ ꯑꯗꯨꯒ ꯐꯤꯖꯣꯒꯤꯗꯨꯅ ꯃꯤꯗꯜ ꯀꯣ
ꯎꯝ
ꯑꯆꯥꯆꯥꯆꯥ ꯃꯥꯁꯨ ꯋꯥꯔꯤ ꯁꯥꯗꯕ ꯀꯣꯏꯔꯦ ꯑꯃꯔꯛ ꯁꯥꯟꯅꯔꯒ ꯏꯕꯥꯅꯤ ꯁꯨꯡꯁꯥ ꯁꯥꯟꯅꯗ꯭ꯔꯦ꯫
ꯑꯣ ꯁꯥꯟꯅꯧꯅ ꯅꯝꯕꯔ ꯂꯩꯔꯝꯃꯣꯏꯀꯣ꯫
ꯎꯝ ꯃꯥ ꯅꯪꯗꯤ ꯅꯪꯗꯤ ꯑꯗꯨꯝ ꯁꯥꯟꯅꯕ꯭ꯔꯥ?
ꯁꯥꯟꯅꯩꯑꯦ ꯑꯩꯈꯣꯏ ꯑꯅꯤꯗꯤ ꯍꯣꯏ ꯉꯁꯤꯁꯨ ꯑꯅꯤꯒꯨꯝꯕ ꯁꯥꯟꯅꯩꯌꯦ꯫ ꯃꯥ ꯁꯥꯟꯅꯥꯁꯤꯔꯥ ꯍꯥꯏꯕ ꯃꯇꯝꯗ ꯑꯩꯅ ꯌꯨꯝꯗ ꯂꯩꯇꯕ ꯑꯗꯨꯒꯤ꯫
ꯅꯪ ꯑꯗꯨꯃꯥꯏꯅ ꯇꯧꯋꯦ ꯅꯪ ꯃꯄꯥꯟ ꯉꯥꯛꯇ ꯑꯗꯨꯝ ꯊꯣꯛꯑꯦ꯫ ꯀꯔꯤꯔꯥ ꯈꯪꯗꯦ ꯉꯔꯥꯡ ꯍꯣꯏ ꯅꯪꯒꯤ ꯇꯥꯏꯃꯤꯡꯒ ꯑꯩꯈꯣꯏꯒꯤ ꯇꯥꯏꯃꯤꯡꯒ ꯌꯥꯝ ꯇꯣꯉꯥꯜꯂꯦ꯫ ꯅꯠꯇꯦ ꯉꯥꯏꯈꯣ ꯅꯪ ꯉꯔꯥꯡ ꯅꯈꯣꯏ ꯌꯨꯝꯗ ꯇꯨꯝꯕ꯭ꯔꯥ?
ꯇꯨꯝꯃꯦꯅ ꯁꯤꯗ꯫
ꯑꯣ ꯑꯃꯨꯛ ꯍꯜꯂꯛꯄ꯭ꯔꯥ?
ꯕꯣꯜ ꯌꯦꯡꯕ ꯂꯣꯏꯔꯒ ꯑꯃꯨꯛ ꯍꯜꯂꯛꯏꯦꯗ ꯍꯥ ꯃꯤ ꯌꯨꯝꯗ ꯄꯪꯇꯨꯝ ꯇꯨꯝꯕ ꯌꯥꯗꯦꯗ꯫
ꯏꯁ ꯅꯍꯥꯟꯗꯤ꯫
ꯅꯍꯥꯟꯗꯤ ꯇꯨꯝꯃꯦ꯫
ꯑꯩ ꯉꯔꯥꯡꯗꯣ ꯑꯩꯁꯨ ꯉꯟꯅ ꯇꯨꯝꯃꯦꯕ ꯑꯗꯨꯒ ꯄꯨꯡ ꯀꯌꯥꯔ ꯑꯩ ꯍꯧꯒꯠꯂꯛꯄꯗꯣ ꯄꯨꯡ ꯑꯃ ꯑꯅꯤ ꯇꯥꯔꯝꯗꯥꯏꯗ ꯍꯧꯒꯠ ꯂꯒ ꯃꯤꯁꯤꯡ ꯂꯥꯎꯕꯗꯣ
ꯑꯍꯨꯝ ꯑꯍꯨꯝ ꯃꯈꯥꯏ ꯑꯗꯨ ꯋꯥꯏꯗ ꯇꯨꯝꯃꯦꯗ꯫ ꯑꯍꯨꯝ ꯃꯈꯥꯏ ꯍꯦꯟꯈ꯭ꯔꯦ ꯃꯔꯤ ꯇꯥꯗꯧꯔꯦ ꯑꯩ ꯇꯨꯝꯕꯗꯣ꯫ ꯍꯔꯥꯎꯕꯅ ꯑ ꯍꯔꯥꯎꯕꯅ ꯑꯁ ꯌꯥꯝ ꯐꯖꯩ ꯉꯔꯥꯡꯒꯤ ꯕꯣꯜꯗꯨꯗꯤ꯫
ꯃꯣꯏ ꯂꯥꯎꯕ ꯃꯈꯣꯟꯗꯨꯗ ꯑꯩꯗꯣ ꯍꯧꯒꯠꯈ꯭ꯔꯕ ꯇꯨꯝꯕ ꯌꯥꯗꯕꯒꯤ ꯑꯁ
ꯑꯥ ꯃꯇꯝ ꯑꯣꯏꯕꯅꯤꯅ ꯍꯥꯏꯕꯁꯨ ꯌꯥꯗꯦꯀꯣ꯫
ꯍꯣꯏ ꯍꯥꯏꯕꯁꯨ ꯌꯥ